ꯍꯜꯂꯣ ꯀꯩꯗꯧꯔꯤꯅꯣ
ꯐꯝꯃꯤꯌꯦ
ꯊꯤ ꯐꯥꯏꯕ ꯂꯣꯏꯗꯔ꯭ꯤꯕꯣ ꯍꯧꯖꯤꯛꯐꯥꯎꯕ
ꯐꯥꯏꯗꯦꯗꯥ ꯈꯨꯠ ꯍꯝꯕꯅꯦ ꯐꯥꯏꯗꯦ
ꯅꯠꯇꯦ ꯑꯩꯅ ꯍꯥꯏꯕꯗꯤ ꯗꯤꯋꯥꯂꯤ ꯃꯇꯝꯗꯅ ꯂꯤꯁꯤꯡ ꯇꯔꯥ ꯑꯣꯏꯔꯒ ꯏꯁꯄꯣꯔꯠꯁ ꯃꯇꯝꯗ ꯂꯤꯁꯤꯡ ꯇꯔꯥꯍꯨꯝꯗꯣꯏ ꯑꯗꯨꯗꯣ ꯊꯥꯔꯇꯤꯟꯗ ꯌꯥꯝꯗꯕ꯭ꯔꯥ ꯍꯥꯏꯝꯅꯤꯗ
ꯊꯔꯇꯤꯟꯅ ꯌꯥꯝꯃꯦꯗꯅ ꯍꯣꯏꯅ ꯑꯗꯨꯕꯨ ꯃꯤ ꯃꯌꯥꯝꯅ ꯃꯨꯅꯥꯏꯗꯅ
ꯑꯗꯨꯒ ꯏꯁ꯭ꯄꯣꯔꯠ ꯃꯇꯝꯗꯤ ꯌꯥꯝꯗꯦ ꯗꯤꯋꯥꯂꯤꯅ ꯍꯦꯟꯅ ꯌꯥꯝꯃꯦ ꯍꯥꯏꯕꯅ ꯑꯃꯨꯛ ꯀꯔꯤ
ꯇꯨ ꯏꯁꯄꯣꯔꯠ ꯃꯇꯝꯗ ꯌꯥꯝꯃꯦ ꯍꯥꯏꯕꯅꯤꯅ ꯍꯥꯏꯕꯗꯤ ꯗꯤꯋꯥꯂꯤ ꯃꯇꯝ ꯌꯥꯝꯃꯦ ꯍꯥꯏꯕꯗꯤ ꯀꯩꯒꯤꯅꯣ ꯍꯥꯏꯔꯗꯤ ꯃꯄꯥꯟꯗ ꯐꯝꯅꯤꯡꯐꯥꯎ ꯆꯥꯔꯆ ꯂꯩꯕ ꯂꯧꯋꯦꯕ ꯗꯤꯋꯥꯂꯤꯒꯤꯗꯤ
ꯑꯗꯨꯒ ꯑꯗꯨꯒ ꯑꯩꯉꯣꯟꯗ ꯂꯤꯁꯤꯡ ꯑꯃ ꯈꯛꯇ ꯄꯤꯕ
ꯂꯤꯁꯤꯡ ꯑꯃ ꯈꯛꯇ ꯄꯤꯔꯛꯄ ꯅꯪꯉꯣꯟꯗ ꯑꯣ ꯏꯁꯤꯡ ꯇꯧꯔꯤ ꯑꯗꯨꯁꯨ ꯂꯧꯔꯣꯏꯅ ꯇꯧꯔꯝꯕ ꯅꯠꯇ꯭ꯔꯥ ꯅꯪ
ꯍꯣꯏ ꯑꯩꯗꯤ ꯂꯧꯔꯣꯏ ꯍꯥꯏꯅꯤꯗ ꯑꯗꯨ ꯄꯤꯒꯦ ꯍꯥꯏꯅ ꯄꯤꯔꯒ ꯃꯣꯏ ꯄꯩꯁꯥ ꯑꯗꯨꯛ ꯌꯥꯝ ꯂꯥꯛꯑꯒ ꯂꯤꯁꯤꯡ ꯑꯃꯈꯛꯇ ꯄꯤꯕꯗꯨ
ꯑꯗꯨ ꯉꯥꯛꯇꯅꯦ ꯀꯩꯅꯣ ꯕꯤꯖꯤꯅꯦꯁꯇꯤ
ꯍꯨꯝ
ꯄꯩꯁꯥꯞ ꯄꯥꯕ ꯈꯣꯠꯄꯒꯨꯝꯕꯗꯤ ꯑꯩꯅꯦ ꯕꯣꯁꯅꯦ ꯃꯥꯏꯀꯦꯜꯅꯦ ꯑꯩꯈꯣꯏꯍꯨꯝꯅ ꯑꯗꯨꯝ ꯇꯧꯋꯦ ꯀꯩ ꯀꯌꯥ ꯂꯥꯛꯅꯣ ꯂꯣꯏꯅ ꯈꯪꯉꯦꯗꯅ ꯑꯩꯈꯣꯏꯗꯤ ꯃꯄꯥꯟꯗ ꯐꯝꯅꯤꯉꯥꯏꯗ ꯂꯤꯁꯤꯡ ꯃꯔꯤꯔ ꯃꯔꯤꯔ ꯑꯍꯨꯝꯔ ꯂꯧꯕꯗꯨ ꯀꯥꯎꯋꯦ
ꯑꯗꯨꯛ ꯋꯥꯅ ꯀꯩ ꯑꯣ ꯂꯦꯞꯄꯐꯥꯎ ꯇꯦꯜꯂꯒ ꯀꯩ ꯀꯩ ꯍꯥꯞꯄꯒ ꯂꯦꯞꯄꯒ ꯂꯣꯏ ꯇꯧꯕꯤꯔꯒꯦ
ꯁꯤꯁ ꯉꯁꯤꯅ ꯀꯝꯄ꯭ꯂꯦꯟ ꯇꯧꯔꯛꯈꯤꯅꯤꯀꯣ ꯍꯥꯥꯟꯅꯗꯤꯀꯣꯪ ꯐꯣꯟ ꯇꯧꯔ ꯚꯣꯁꯀꯣꯟꯗ ꯐꯣꯟ ꯇꯧꯔꯒ ꯍꯥꯏꯌꯣ ꯑꯃꯨꯛ ꯅꯍꯥꯟ ꯅꯪ ꯑꯩꯕꯨ ꯌꯥꯝ ꯀꯤꯗꯦ ꯅꯪ
ꯅꯠꯇꯦꯕ
ꯄꯤꯗ꯭ꯔꯗꯤ ꯄꯤꯗ꯭ꯔꯦꯀꯣ ꯑꯗꯨꯒ ꯄꯤꯒꯦ ꯍꯥꯏꯔꯗꯤ ꯑꯃꯈꯛꯇ ꯄꯤꯕꯗꯣ ꯍꯥꯏꯕꯅꯦꯗ
ꯑꯗꯨꯅꯦ ꯑꯦ ꯑꯩꯁꯨ ꯑꯗꯨ ꯅꯨꯃꯤꯠꯇꯨ ꯀꯌꯥꯅꯣ ꯑꯩ ꯇꯤꯞꯁ ꯐꯪꯕꯗꯨ ꯎꯝ ꯎꯝ ꯋꯥꯟ ꯄꯣꯏꯟ ꯐꯥꯏꯚ ꯂꯥ ꯇꯤꯞꯁꯇꯨ ꯐꯕꯒꯨꯝ ꯇꯧꯕꯅꯦ ꯑꯗꯨ
ꯑꯗꯨꯒ ꯅꯪꯁꯨ ꯀꯦꯝ ꯄꯤꯗꯕ ꯁꯦ ꯀꯩꯀꯩ ꯄꯤꯒꯦꯔꯌꯦ
ꯑꯩ ꯂꯤꯁꯤꯡ ꯂꯨꯄꯥ ꯆꯥꯝꯃꯉꯥ ꯉꯥꯛꯇ ꯑꯦꯛꯁꯇ꯭ꯔꯥ ꯐꯪꯕꯗꯣ ꯀꯩꯒꯤ ꯄꯤꯒꯅꯤ
ꯍꯦ
ꯑꯗꯨꯁꯨ ꯇꯤꯞꯁ ꯇꯩ ꯉꯥꯛꯇ ꯐꯪꯕꯅꯦꯅ ꯑꯗꯨꯗꯤ ꯅꯪꯗꯤ ꯃꯣꯏꯅ ꯗꯥꯏꯔꯦꯛ ꯄꯤꯕꯅꯤꯅ ꯅꯪꯗꯤ ꯃꯄꯥꯟ ꯊꯣꯛꯇꯕꯩ
ꯑꯗꯨ ꯂꯤꯁꯤꯡ ꯑꯃꯈꯛꯇꯅꯤꯗꯅ
ꯍꯣꯏ
ꯃꯥꯅ ꯄꯤꯕꯗꯤ ꯊꯕꯛ ꯇꯧꯕꯤꯕꯒꯤꯗꯃꯛ ꯄꯤꯕꯅꯦꯗꯅ
ꯑꯗꯨꯅꯤ ꯍꯣꯏ ꯇꯤꯞꯁ ꯃꯗꯨ ꯇꯤꯞꯁꯇꯤ ꯑꯩꯗꯤ ꯗꯥꯢꯔꯦꯛ ꯗꯥꯢꯔꯦꯛ ꯄꯣꯀꯦꯠꯇ ꯍꯥꯞꯄꯦꯗꯅ ꯑꯩꯗꯤ
ꯎꯝ
ꯀꯣꯛ ꯈꯔ ꯁꯤꯖꯤꯟꯅꯗ꯭ꯔꯗꯤ ꯌꯥꯔꯣꯏꯕ ꯑꯦ ꯑꯩꯈꯣꯏ ꯊꯕꯛ ꯇꯧꯕꯁꯤꯡꯗꯤ ꯑꯩꯈꯣꯏ ꯑꯩꯈꯣꯏꯗ ꯂꯥꯛꯑꯒ ꯊꯕꯛ ꯇꯧꯕꯁꯤꯡ ꯇꯤꯞꯁꯤ ꯀꯩꯝ ꯐꯪꯗꯕꯒꯨꯝ ꯇꯧꯢꯗꯒꯣ ꯑꯩ ꯉꯥꯛꯇ ꯐꯪ ꯂꯩ ꯃꯥꯜꯂꯦꯗ
ꯑꯩꯈꯣꯏ ꯃꯇꯝꯗꯗꯤ ꯃꯤ ꯂꯥꯛꯇꯕꯗꯨꯒꯣ
ꯑꯗꯨꯅꯤ ꯅꯣꯏꯗꯤ ꯂꯥꯛꯇ꯭ꯔꯦ ꯑꯗꯨꯒ ꯑꯇꯣꯞꯄ ꯃꯇꯝꯗ ꯁꯤꯔꯣ ꯐꯥꯎ ꯁꯤꯔꯣ ꯐꯥꯎꯗꯤ ꯐꯪꯗꯕꯅꯤꯗ ꯑꯩꯅ ꯗꯥꯎ ꯌꯥꯏ ꯍꯥꯏꯕ ꯇꯥꯔꯦ ꯃꯤꯁ ꯄꯥꯛꯄꯤꯗꯕꯗꯨ ꯑꯩꯕꯨ ꯑꯃꯇ ꯑꯗꯨꯝ ꯄꯤꯕꯗꯣ ꯑꯩꯗꯤ ꯀꯩꯅꯣ ꯀꯥꯎꯟꯇꯔꯗ ꯐꯝꯃꯦꯗꯅ ꯑꯩꯗꯤ ꯑꯃꯨꯛ
ꯎꯝ
ꯀꯩꯅꯣ ꯇꯧꯔꯒ ꯐꯝꯃ ꯂꯩꯔꯅꯤ ꯃꯣꯏꯗꯨ ꯃꯣꯏꯅ ꯄꯩꯁꯥꯒꯨꯝꯕ ꯆꯦꯟꯖꯀꯨꯝꯕ ꯌꯥꯎꯗ꯭ꯔꯦꯗꯣ ꯑꯗꯨꯝ ꯄꯥꯏ ꯈꯣꯠ ꯄꯥꯏ ꯑꯗꯨꯝ ꯍꯥꯏ ꯑꯗꯨꯒꯤꯗꯃꯛꯇ ꯑꯃꯨꯛ ꯃꯣꯔ ꯑꯦꯗꯚꯥꯟꯇꯦꯖ ꯂꯩꯕ ꯑꯩꯉꯣꯟꯗꯁꯨ
ꯑꯗꯨꯒ ꯑꯗꯨꯗꯣ ꯅꯪꯅ ꯀꯩꯅꯣꯗ ꯍꯥꯞꯇꯕꯤꯗ ꯅꯪꯉꯣꯟꯗ ꯂꯥꯎꯊꯣꯛꯄ
ꯑꯦ ꯃꯣꯏꯅ ꯄꯤꯕꯗꯨ ꯑꯗꯨꯝ ꯂꯧꯕ ꯇꯥꯢ ꯀꯩꯅꯣ
ꯑꯩꯗꯤ ꯑꯗꯨꯝ ꯊꯝꯃꯦꯗ ꯑꯗꯨꯗ
ꯑꯁ ꯑꯁ ꯃꯤ ꯌꯥꯝ ꯐꯥꯕꯒꯤ ꯃꯑꯣꯡꯅꯤꯍꯦ
ꯑꯆꯣꯏꯕ ꯂꯩꯇꯕꯗꯣ ꯀꯃꯥꯏꯅ ꯂꯧꯒꯦꯔꯥ
ꯑꯆꯣꯏꯕ ꯄꯤ ꯃꯣꯢ ꯑꯗꯨꯝ ꯂꯧꯕꯅꯦ ꯑꯗꯨꯝ ꯑꯆꯣꯏꯕꯗꯣ
ꯃꯣꯏꯅ ꯃꯄꯨꯝ ꯄꯤꯕꯔꯒ ꯄꯤꯔꯒ ꯑꯆꯣꯏꯕ ꯍꯥꯟꯅꯤꯡꯉꯥꯏ ꯂꯩꯇ꯭ꯔꯒ ꯂꯩꯔꯇꯕꯗꯣ ꯀꯃꯥꯏꯅ ꯂꯧꯒꯦꯔꯥ
ꯑꯗꯨꯝ ꯂꯧꯕꯅꯦ ꯑꯩꯗꯤ ꯍꯧꯖꯤꯛꯐꯥꯎꯕꯒꯤꯗꯤ
ꯎꯝ
ꯑꯦ ꯑꯗꯨꯏꯁꯨ ꯕꯣꯁꯃꯣꯟꯗ ꯍꯥꯏꯔ ꯂꯧꯕꯅꯤꯗ ꯑꯩꯁꯨ ꯏꯊꯟꯇꯗꯤ ꯇꯧꯗꯕꯅꯤꯗ ꯑꯩꯁꯨ ꯃꯣꯢꯁꯨ ꯀꯩꯝ ꯀꯥꯏꯗꯦ ꯑꯗꯨꯒꯤꯅꯤꯗꯅ ꯃꯥꯅ ꯃꯥꯏꯀꯩ ꯃꯥꯟꯅꯗꯦ ꯗꯤ ꯍꯟꯗꯛ ꯃꯔꯛꯇꯤ ꯈꯤꯇꯪ ꯍꯥꯟꯅ ꯂꯥꯛꯄꯗꯤ ꯌꯥꯝ ꯄꯪꯕꯅꯦ ꯍꯟꯅ ꯃꯔꯛꯇꯤ ꯀꯣꯛ ꯁꯤꯖꯤꯟꯅꯕꯣꯔꯦ ꯍꯥꯏ ꯍꯥꯏꯕꯥꯍꯧꯕꯗꯨꯗꯤ ꯑꯗꯨꯒꯤꯃꯛꯇ
ꯑ
ꯑꯗꯨꯃꯥꯢꯅ ꯍꯥꯢꯔꯛꯑꯕꯅꯤ ꯑꯩꯉꯣꯡꯗ ꯎ ꯑꯗꯨꯏ ꯃꯊꯥꯡꯗꯩꯗꯤ ꯑꯃꯨꯛ ꯑꯗꯨꯒꯤ ꯃꯇꯥꯡꯗ ꯑꯗꯨꯒꯤ ꯃꯊꯥꯡꯗꯩꯗꯤ ꯑꯥ ꯀꯩꯅꯣ ꯀꯤꯞꯁꯀꯤ ꯕꯣꯛꯁ ꯁꯦꯝꯒꯦꯍꯥꯏꯗꯅ ꯑꯃꯨꯛ
ꯆꯥ
ꯇꯤꯞꯁꯀꯤ ꯕꯣꯛꯁ ꯁꯦꯝꯃ ꯀꯦꯝ ꯂꯥꯛꯇꯕꯗꯣ
ꯍꯣꯏꯗ ꯑꯗꯨꯝꯕ ꯁꯦꯝꯕꯤꯔꯤꯗꯤ ꯂꯥꯛꯇꯕ ꯃꯥꯜꯂꯦ
ꯗꯥꯎ ꯌꯥꯗꯦꯅꯣꯏ ꯇꯨ ꯇꯤꯞꯁ ꯕꯣꯛꯁ ꯁꯦꯝꯃꯀꯥꯟꯗꯤ ꯃꯤ ꯌꯥꯝꯈ꯭ꯔꯦꯕ ꯑꯗꯨ ꯃꯇꯝꯗꯨꯗꯤ ꯁꯔꯖꯨꯁꯨ ꯂꯥꯛꯈ꯭ꯔꯦ
ꯎꯝ
ꯑꯦꯟ ꯑꯟꯖꯂꯤ ꯃꯣꯏ ꯃꯣꯏꯂꯥ ꯂꯥꯛꯈ꯭ꯔꯗꯅꯥ ꯃꯣꯏ
ꯆꯥ
ꯕꯠ ꯕꯤꯐꯣꯔ ꯗꯦꯠꯗꯤ ꯑꯩ ꯉꯥꯛꯇꯅꯦꯕ ꯃꯣꯁꯂꯤ ꯀꯥꯎꯟꯇꯔꯁꯨ ꯐꯝꯃꯒꯂꯩ ꯑꯩꯅ ꯄꯪꯆꯦꯟ ꯆꯦꯜꯂꯩ ꯑꯗꯨꯏꯒꯤ ꯀꯁꯇꯥꯃꯔꯁꯤꯡꯁꯨ ꯄꯤꯅꯤꯡꯕ ꯃꯥꯜꯂꯦ ꯑꯩꯕꯨ
ꯍꯨꯅꯣ ꯑꯗꯨ ꯃꯇꯝ ꯌꯦꯡꯉꯣ ꯋꯥꯔꯜ ꯀꯞꯇꯥ ꯏꯊꯟꯇꯥꯅꯦ ꯆꯦꯜ ꯂꯩꯕꯗꯨ ꯁꯤꯔꯣꯅꯦ ꯃꯪꯉꯥ ꯂꯩꯒꯅꯤ
ꯀꯔꯤꯅꯣꯍꯦ ꯅꯪꯁꯨ ꯑꯁ
ꯑꯩ ꯑꯥ ꯑꯩꯒꯤ ꯇꯤꯄꯁ ꯐꯪꯕ ꯃꯌꯥꯝꯗꯣ ꯑꯩꯅ ꯑꯗꯨ ꯑꯣꯏꯅ ꯀꯜꯀꯣꯂꯦꯠ ꯇꯧꯔꯗꯤ ꯑꯗꯨ ꯑꯩ ꯇꯣꯂꯣꯞ ꯍꯦꯟꯅ ꯌꯥꯝ ꯄꯤꯒꯅꯤ ꯇꯣꯂꯣꯞꯗꯨꯁꯨ ꯕꯣꯁꯅ ꯃꯨꯛ ꯄꯥꯏꯈꯤꯕꯅꯤꯅꯦ ꯑꯩꯅ ꯇꯪꯈꯥꯏ ꯃꯥꯅ ꯑꯗꯨꯝ ꯄꯥꯏꯔ ꯂꯩꯕꯅꯤꯅꯦ ꯀꯩꯗꯧꯅꯤ
ꯑꯗꯨꯗꯤ ꯄꯤꯔꯛꯄ꯭ꯔꯥ ꯃꯨꯛꯀꯥ?
ꯄꯤꯔꯛꯄꯅꯦ ꯑꯃꯨꯛꯒꯥ
ꯀꯥꯔꯝ ꯀꯥꯟꯗ?
ꯏꯅꯥꯎꯟꯄ ꯅꯥꯕꯀꯟꯗ ꯗꯨ
ꯀ꯭ꯌꯥ ꯄꯤꯔꯛꯄ?
ꯀꯗꯥꯏ ꯅꯥ ꯅꯅꯥꯏꯄ ꯌꯦꯡꯕ ꯀꯟꯗꯥ ꯁꯦ ꯅꯪꯒꯤ ꯄꯩꯁꯥꯗꯨ ꯗꯨꯅ ꯑꯦꯌꯥ ꯌꯥꯕ ꯇꯧꯔꯣꯀꯣ ꯅꯪ ꯃꯥ ꯑꯦꯛꯁꯇ꯭ꯔꯥꯁꯨ ꯈꯥꯔ ꯄꯤꯔꯛꯄꯅꯦ ꯃꯥꯅ
ꯀꯌꯥ ꯄꯤꯔꯛꯄ?
ꯀꯌꯥꯅꯣ ꯑꯈꯣꯏ ꯗꯨꯃꯇꯝꯗ ꯂꯥꯟꯊꯣꯛꯈ꯭ꯔꯦꯗꯅ ꯀꯣ ꯌꯨꯝ ꯆꯠꯄ ꯌꯥꯗ꯭ꯔꯦꯗꯅ ꯑꯗꯨ ꯃꯇꯝꯗꯨꯗ ꯃꯥ ꯂꯥꯛꯄꯅꯦꯕ ꯑꯩ ꯑꯥꯙꯥꯔ ꯀꯥꯔꯗ ꯄꯤꯅꯤꯡꯉꯥꯏ ꯑꯗꯨꯗ ꯂꯥꯛꯑꯒ ꯀꯌꯥꯅꯣ ꯐꯤꯐꯇꯤꯟꯔ ꯄꯤꯔꯝꯃꯒ ꯆꯠꯈꯤꯕꯅꯦ ꯃꯥꯗꯨ
ꯑꯦꯁ ꯑꯗꯨꯒ ꯂꯥꯛ ꯑꯃ ꯀꯥꯏꯅ ꯂꯥꯛ ꯑꯃ ꯌꯦꯡꯕꯤꯌꯦꯅ ꯍꯥꯏꯕ ꯅꯠꯇ꯭ꯔꯣ
ꯌꯔꯦꯀꯥ ꯀꯥꯔꯝ ꯀꯟ ꯍꯥꯏꯕꯥ ꯑꯩ?
ꯅꯠꯇꯦ ꯅꯪꯅ ꯍꯥꯏꯕ ꯅꯠꯇꯕ ꯑꯦꯛꯇꯤꯚꯥ ꯊꯧꯕꯟ
ꯑꯠꯆꯥꯥ ꯃꯣꯏ ꯑꯗꯨꯃꯥꯏꯅ ꯄꯪꯍꯥꯏ ꯍꯥꯏꯕ ꯑꯣꯏꯔꯝꯅꯤ ꯑꯗꯨꯗꯤ
ꯕꯣꯁꯅꯁꯨ ꯂꯥꯛ ꯑꯃꯥ ꯌꯦꯡꯕꯤꯈ꯭ꯔꯝꯅꯦ ꯍꯥꯏ
ꯋꯠꯊꯤꯅꯦ ꯅꯥꯍꯟ ꯑꯩꯒꯤ ꯁꯦꯂꯔꯤ ꯄꯤꯅꯤꯡꯉꯥꯏ ꯂꯦꯝꯕꯗꯨꯗ ꯄꯤꯔꯝꯃꯦ ꯑꯗꯨꯒ ꯑꯦꯛꯁꯇ꯭ꯔꯥ ꯍꯣꯏ ꯂꯤꯁꯤꯡ ꯃꯔꯤꯃꯨꯛꯗꯤ ꯃꯥꯅ ꯄꯤꯕꯒꯨꯝ ꯇꯧꯒꯨꯝ ꯇꯧꯕꯅꯦ ꯀꯥꯎꯔꯦ ꯑꯩ ꯃꯤꯕꯨꯗꯤ ꯐꯩꯔꯦꯗꯤ ꯐꯩ ꯐꯕꯨꯗꯤ ꯐꯩꯌꯦꯗ ꯑꯗꯨꯕꯨ ꯃꯟꯅꯥ ꯀꯣꯛꯁ ꯀꯣꯛ ꯁꯟꯅꯥꯕꯗꯣ ꯃꯤꯕꯨ ꯑꯗꯨ ꯌꯥꯝ ꯇꯧꯋꯦ ꯍꯥꯏꯕꯋꯥꯅꯤ
ꯑꯗꯨꯃꯥꯏꯅ ꯇꯧ
ꯌꯥꯝ ꯇꯧꯗꯣꯏꯗꯤ
ꯀꯃꯥꯏꯅ
ꯌꯦꯗꯣꯏꯁꯤꯗꯤ ꯃꯀꯣꯛ ꯌꯥꯝ ꯁꯥꯟꯅꯕꯩ ꯅꯠꯇ꯭ꯔꯣ ꯊꯕꯛ ꯇꯧꯅꯤꯡꯗꯅ ꯆꯠꯈꯤꯕꯗꯨ ꯇꯣꯂꯣꯞ ꯌꯥꯝ ꯗꯦꯅ
ꯑꯗꯨꯏ ꯅꯠꯇꯦꯗ ꯑꯩꯗꯤ
ꯅꯣꯏ ꯃꯃꯥꯡꯗꯁꯨ ꯑꯃꯨꯛ ꯌꯥꯝ ꯂꯥꯏꯕ ꯁꯥꯔꯒ ꯃꯅꯤꯡꯗꯤ ꯃꯥꯅ ꯌꯥꯝ ꯆꯥꯔꯒ ꯂꯩꯕꯗꯨ ꯈꯪꯉꯤꯗꯅ ꯅꯣꯏꯁꯨ ꯂꯩꯃꯤꯟꯅꯕꯒꯤ ꯈꯪꯉꯦ ꯃꯃꯜ ꯑꯃꯨꯛ ꯀꯌꯥ ꯀꯌꯥ ꯐꯪꯕꯗꯣ ꯂꯣꯏ ꯈꯪꯕꯅꯤꯅꯒꯣ ꯅꯨꯡꯇꯤꯒꯤ ꯑꯩꯅ ꯑꯗꯨꯝ ꯂꯣꯏ ꯀꯣꯀꯨꯂꯦꯠ ꯇꯧꯔ ꯂꯩꯕꯅꯤ ꯀꯣꯀꯨꯂꯦꯠ ꯇꯧꯕ ꯀꯥꯟꯗꯁꯨ ꯑꯃꯨꯛ ꯆꯥꯃ ꯐꯥꯎ ꯋꯥꯠꯂꯗꯤ ꯑꯃꯨꯛ ꯉꯥꯡꯉꯥꯛꯒꯅꯤ ꯀꯔꯝ ꯀꯥꯟꯗꯅꯣ ꯅꯣꯡꯃ ꯑꯃ ꯂꯩ ꯑꯩ ꯑꯗꯨ ꯌꯨ ꯉꯥꯎꯕꯅꯦꯕ ꯑꯗꯨ ꯅꯨꯃꯤꯠꯇꯨ ꯌꯨ ꯉꯥꯎꯔꯒ ꯑꯃ ꯁꯣꯏꯈꯤꯕꯒꯨꯝ ꯇꯧꯕꯅꯦꯅ ꯂꯨꯄꯥ ꯆꯍꯨꯝꯔꯣ ꯀꯩꯔꯣ ꯋꯥꯠꯄꯒꯨꯝ ꯇꯧꯕꯅꯦ ꯑꯗꯨꯗꯨ ꯌꯥꯝ ꯊꯤꯅ ꯆꯥꯒꯠ ꯆꯥꯒꯠ ꯇꯧꯔꯛꯄ ꯋꯥꯅꯤꯗ ꯑꯗꯨꯒꯤꯗꯃꯛꯇ ꯑꯩ ꯉꯥꯛꯇ ꯉꯥꯎꯕ ꯅꯠꯇꯦ ꯃꯣꯏꯁꯨ ꯉꯥꯎꯕꯅꯤ ꯑꯩꯅ ꯉꯥꯎꯔꯒ ꯄꯥꯔꯒ ꯈꯤꯇꯪ ꯁꯣꯏꯈꯤꯕꯅꯦꯕ ꯑꯩꯅꯒꯣ ꯂꯨꯄꯥ ꯆꯥꯍꯨꯝꯅꯥ ꯋꯥꯠꯄꯒꯨꯝ ꯇꯧꯕꯅꯤ ꯑꯗꯨ ꯅꯨꯃꯤꯠꯇꯣ ꯑꯗꯨꯒ ꯅꯣꯡꯃ ꯀꯔꯝ ꯀꯥꯟꯗꯅꯣ ꯑꯩꯅ ꯀꯤꯠꯆꯟꯗ ꯏꯁꯤꯡ ꯂꯣꯏꯅ ꯅꯤꯡꯁꯤꯡꯉꯤꯕ
ꯏꯁꯤꯡ ꯂꯣꯏꯅ ꯀꯥꯏꯕ
ꯀꯤꯠꯆꯟꯗ ꯏꯁꯤꯡ ꯃꯨꯊꯠꯄ ꯀꯥꯎꯔꯝꯃꯒ ꯆ ꯐ꯭ꯂꯥꯖꯤꯗꯦ
ꯍꯥꯏꯕꯗꯤ ꯈꯪꯉꯦ ꯑꯗꯣ ꯎꯍꯧꯗꯦ
ꯀꯅꯥꯅꯥ ꯍꯥꯏꯕꯅꯣ ꯅꯪꯉꯣꯟꯗꯗꯤ
ꯅꯪꯅ ꯅꯤꯅ
ꯑꯣ ꯑꯩꯅ ꯍꯥꯏꯕꯔꯥ
ꯍꯣꯏ
ꯅꯣꯡꯅꯤꯡꯕꯩ ꯋꯥꯅꯦ ꯑꯗꯨꯢ ꯅꯨꯃꯤꯠꯇꯣ ꯅꯨꯡꯗꯥꯡ ꯄꯨꯡ ꯑꯍꯨꯝꯋꯥꯏꯗ ꯅꯤꯡꯁꯤꯡꯂꯛꯄ ꯋꯥꯅꯤ ꯑꯗꯨꯗꯨꯒꯤ ꯇꯥꯔꯛ ꯑꯩꯁꯨ ꯃꯉꯣꯟꯗ ꯐꯣꯟ ꯇꯧꯈ꯭ꯔꯦꯕ ꯑꯩꯁꯨ ꯃꯥ ꯀꯥ ꯏꯕꯅꯤ ꯀꯥ ꯇꯣꯉꯥꯟ ꯇꯣꯉꯥꯟ ꯇꯨꯝꯕꯅꯤ ꯑꯗꯨꯢ ꯃꯇꯥꯝꯗꯨꯗ ꯑꯗꯨꯒꯤ ꯑꯩꯅ ꯄꯨꯡ ꯑꯍꯨꯝꯋꯥꯏꯗ ꯃꯥꯕꯨ ꯐꯣꯟ ꯇꯧꯋꯦ ꯏꯁꯤꯡ ꯃꯨꯊꯠꯄ ꯀꯥꯎꯔꯝꯗ꯭ꯔꯦꯅ ꯐꯥꯔꯁꯇꯤ ꯃꯥꯗꯤ ꯗꯦꯅꯤ ꯀꯩꯗꯧꯔꯦ ꯀꯩꯗꯧꯔꯦ ꯃꯥꯗꯤ ꯃꯥꯒꯤ ꯅꯨꯄꯤ ꯋꯥꯔꯤ ꯁꯥ ꯂꯩꯕꯩ ꯌꯥꯝ ꯅꯨꯡꯉꯥꯏꯅ ꯃꯨꯠꯇ ꯂꯩꯕ ꯃꯥꯗꯤ
ꯑ
ꯑꯩꯅ ꯀꯣꯜ ꯇꯧꯔ ꯋꯥꯊꯤ ꯍꯥꯏꯕ ꯑꯣꯏꯔꯗꯅ ꯑꯗꯨ ꯕꯤꯛꯇ ꯗꯥꯢꯔꯦꯛ ꯊꯣꯛꯑꯦ ꯗꯨꯀꯥꯟꯗ ꯀꯥꯈꯥꯠꯂꯒ ꯌꯦꯡꯉꯦ ꯀꯤꯆꯟꯗꯤ ꯐꯖꯔꯦꯗꯅ ꯢꯁꯤꯡ ꯂꯣꯢꯅ ꯄꯤꯛ ꯊꯥꯜꯂ ꯂꯩꯔꯝꯃꯦ ꯑꯗꯨ ꯅꯨꯃꯤꯠꯇꯨ ꯑꯩ ꯅꯦꯛꯇꯗꯤ ꯌꯨꯝ ꯆꯠꯀꯦ ꯇꯧ ꯂꯩꯕꯅꯦꯕ ꯑꯩꯗꯣ
ꯎꯝ
ꯌꯨꯝꯗ ꯑꯃꯨꯛ ꯆꯠꯂꯨꯁꯤꯒꯦꯅ ꯍꯥꯏꯕ ꯑꯗꯨꯒꯤ ꯄꯣꯠꯇꯨꯅ ꯁꯥꯎꯔꯒ ꯅꯪꯁꯤ ꯏꯁꯤꯡ ꯑꯣꯏꯅ ꯂꯧꯊꯣꯛꯇꯅ ꯌꯨꯝ ꯆꯠꯄ ꯌꯥꯔꯣꯏ ꯒꯣꯅ
ꯅꯦꯛꯁ ꯇꯥꯗꯤ ꯑꯌꯨꯛ ꯉꯥꯟꯇ ꯍꯧꯒꯠꯂ ꯏꯊꯟꯇ ꯗꯨꯀꯥꯟ ꯆꯠꯂꯦ ꯂꯣꯢ ꯁꯦꯡꯗꯣꯛꯑꯦ ꯑꯗꯧꯒ ꯌꯨꯝ ꯆꯠꯂꯦ ꯕꯣꯜꯁꯦ ꯑꯗꯨꯃꯥꯏꯅ ꯃꯥꯅ ꯑꯗꯨꯃꯥꯏ ꯑꯩ ꯍꯥꯏ ꯅꯨꯡꯉꯥꯏꯇ꯭ꯔꯥꯕꯁꯦꯅ ꯃꯥꯁꯨ
ꯎꯝ
ꯃꯥꯁꯨ ꯁꯥꯎꯋꯦ ꯑꯗꯨꯝ ꯍꯥꯏꯗꯣꯛꯄꯤꯈ꯭ꯔꯣ ꯑꯗꯨꯒ ꯃꯁꯨ ꯅꯨꯡꯉꯥꯏꯗꯤ ꯅꯨꯡꯉꯥꯏꯇ꯭ꯔꯥ ꯖꯠꯅꯦ ꯑꯗꯨ ꯉꯁꯤ ꯍꯜꯂꯛꯄꯥꯗꯥ ꯐꯥꯒꯔ ꯇꯧꯔꯛꯄ ꯋꯥꯅꯦ ꯏꯁꯤꯡꯗꯨ ꯊꯜꯂꯒ ꯀꯃꯥꯏꯅꯪ ꯊꯟꯗ ꯂꯣꯏꯂꯨ ꯂꯣꯏꯁꯤꯟꯈꯤꯕꯅꯣꯅꯦ
ꯑꯗꯨꯗꯤ ꯅꯣꯏ ꯃꯨꯊꯠꯄ ꯂꯥꯛꯄꯗꯣ ꯑꯗꯨꯝ ꯏꯁꯤꯡꯗꯣ ꯑꯗꯨꯝ ꯊꯝꯍꯧꯕꯅꯦ
ꯊꯝꯍꯧ ꯈꯣꯏꯗꯣꯅ ꯅꯨꯡꯗꯥꯡꯗ ꯀꯃꯥꯏꯅ ꯁꯦꯡꯗꯣꯛꯀꯥꯅꯤ
ꯏꯁ
ꯅꯪ ꯍꯌꯦꯡ ꯅꯪ ꯌꯨꯝ ꯆꯠꯄ ꯌꯥꯔꯣꯏꯀꯣ ꯁꯤ ꯏꯁꯤꯡ ꯂꯣꯢꯃꯛ ꯃꯥꯡꯗ꯭ꯔꯤꯀꯣ ꯅꯪ ꯌꯨꯝ ꯆꯠꯄ ꯌꯥꯔꯣꯏꯀꯣ ꯇꯧꯔꯝꯕꯅꯦ
ꯑꯦ ꯅꯍꯥꯟ ꯅꯍꯥꯟ ꯑꯩ ꯌꯥꯎꯕꯗꯣ ꯑꯗꯨ ꯃꯇꯝꯗꯤ ꯀꯥꯎꯟꯇꯔꯗꯣ ꯃꯈꯥꯗ ꯑꯗꯨꯝ ꯇꯧꯔꯤꯑꯦꯕ ꯍꯧꯖꯤꯛꯀꯥꯟ ꯑꯩ ꯇꯣꯛꯈ꯭ꯔꯒ ꯅꯨꯄꯤ ꯑꯅꯤ ꯌꯥꯎꯔꯛꯄꯗꯣ
ꯎꯝ
ꯑꯗꯨ ꯃꯇꯝꯗꯤ ꯑꯦꯁ ꯄꯩꯁꯥꯒ ꯂꯣꯏꯅ ꯀꯤꯠꯆꯟꯗ ꯂꯣꯏ ꯊꯝꯃꯕꯅꯦ ꯀꯩꯅꯣ
ꯍꯣꯏꯅꯣ ꯑꯗꯨꯝ ꯇꯧꯅꯅꯤ ꯂꯩꯇ꯭ꯔꯦ ꯑꯗꯨꯅ ꯑꯃꯨꯛ ꯃꯥꯢꯀꯦꯜꯅ ꯂꯣꯢꯅ ꯄꯥ ꯂꯩꯈꯔꯗꯨꯗꯤ ꯃꯥꯢꯀꯦꯜꯅ ꯂꯣꯢ ꯄꯥ ꯂꯩꯈꯔꯗꯨꯗꯤ
ꯑꯗꯨ ꯑꯣꯏꯔꯁꯨ ꯅꯨꯄꯤ ꯑꯅꯤ ꯂꯩꯕꯗꯣ ꯀꯥꯎꯟꯇꯔꯒꯤ ꯃꯈꯥ
ꯑꯗꯨꯅꯤ ꯑꯗꯨꯃꯥꯏꯅ ꯇꯧꯕ ꯌꯥꯕꯅꯤ ꯑꯗꯨ ꯈꯪꯗꯦ ꯃꯣꯏ ꯊꯥꯖꯕ ꯋꯥꯠꯄꯥ ꯀꯩꯅꯣ ꯇꯧꯕꯦꯔꯥ ꯈꯪꯗꯦ
ꯀꯔꯤꯅꯦ ꯍꯥꯢꯕꯅꯤꯗꯥ ꯀꯤꯆꯟꯗꯨꯗ
ꯀꯤꯆꯟꯗꯨꯅ ꯃꯥꯢꯀꯦꯜ ꯀꯥꯎꯟꯇꯔ ꯇꯧꯔ ꯂꯩꯔꯦꯗꯅ
ꯑꯗꯨꯅꯦ ꯃꯥ ꯃꯥ ꯊꯕꯛ ꯇꯧꯔ ꯂꯩꯔꯒ ꯅꯨꯄꯤ ꯑꯃꯗꯨꯅ ꯂꯥꯛꯑꯒꯗ ꯄꯩꯁꯥ ꯍꯟꯕꯤꯌꯣꯗ ꯇꯧꯔ ꯂꯩꯕꯗꯣ ꯑꯦ
ꯊꯥꯖꯕ ꯂꯩꯇꯕꯩꯔ ꯑꯃ ꯀꯩꯅꯣꯃ ꯇꯧꯕ ꯂꯩꯕꯒꯤ ꯑꯣꯏꯔꯝꯅꯤ ꯑꯦ ꯖꯥꯥꯠ ꯌꯥꯝ ꯇꯧꯕꯤꯈ꯭ꯔꯕꯅꯦ ꯑꯦ ꯀꯝꯄ꯭ꯌꯨꯇꯔ ꯐꯥꯎꯅꯦ ꯊꯨꯒꯥꯏꯕꯤꯕꯗꯨ ꯅꯤꯡꯁꯤꯡꯂꯤꯕꯣ ꯅꯪ ꯍꯥꯥ
ꯀꯝꯄ꯭ꯌꯨꯇꯔꯁꯨ ꯂꯩꯇ꯭ꯔꯦ ꯑꯗꯨꯒ
ꯌꯥꯝꯗꯤ ꯇꯧꯗꯤ ꯇꯧꯕꯤꯔꯝꯝꯕꯅꯦ ꯑꯗꯨꯃꯛ ꯐꯣꯇꯅ ꯖꯤꯝꯒꯤ ꯏꯀ꯭ꯋꯤꯞꯃꯦꯟꯁꯨ ꯂꯣꯏ ꯂꯧꯕꯤꯏ ꯋꯥꯛ ꯑꯥꯎꯠ ꯇꯧꯅꯤꯡꯉꯥꯏꯅ ꯃꯥꯁꯨ ꯋꯥꯛ ꯑꯥꯎꯠ ꯇꯧꯔꯅꯤ ꯀ ꯀꯅꯤ ꯌꯥꯝ ꯆꯥꯎꯕꯅ ꯌꯥꯗ꯭ꯔꯦ ꯁꯨꯇꯣꯛꯄꯨ ꯊꯧꯗꯦ ꯌꯨ ꯉꯥꯛꯇꯥ ꯊꯛꯒꯗꯤ ꯏꯟꯇ ꯇꯧꯔꯕ ꯋꯥꯅꯤꯗ ꯑꯦꯁꯀꯤꯌꯨꯁꯀ ꯄꯤꯕ ꯁꯥꯔꯤꯌꯦ ꯐꯥꯎꯅꯗ꯭ꯔꯔꯤ ꯅꯍꯥꯟ ꯐꯦꯁꯕꯨꯛꯇ ꯋꯥꯟꯁ ꯑꯃꯛ ꯆꯥꯠ ꯇꯧꯔꯄ ꯒꯨꯝꯅ ꯑꯩ ꯅꯪꯒꯤ ꯐꯣꯇꯣ ꯊꯠꯇꯗ ꯃꯥꯅ
ꯑꯗꯨ ꯃꯊꯪꯗ ꯑꯗꯨ ꯃꯊꯪꯗ ꯕꯣꯁ ꯍꯥꯎ ꯑꯣꯏꯅ ꯊꯥꯔꯛꯄ ꯅꯠꯇ꯭ꯔꯅ
ꯊꯥꯕꯒꯨꯝ ꯇꯧꯑꯦ ꯍꯣꯏ
ꯊꯥꯝꯕꯅꯤ ꯎꯌꯦ ꯑꯩ
ꯎꯝ ꯊꯥꯕꯅꯦ ꯊꯥꯅꯤ ꯊꯥꯕꯅꯦ ꯑꯩ ꯊꯕꯛ ꯐꯪꯗ꯭ꯔꯔꯤꯕ ꯌꯨꯝ ꯃꯅꯤꯄꯨꯔꯗ ꯏꯕꯥꯅꯤ ꯃꯅꯤꯄꯨꯔꯗ ꯊꯕꯛ ꯇꯧꯔꯁꯦꯅ ꯍꯥꯏꯅ ꯑꯩꯗ ꯅꯍꯥꯟ ꯑꯃ
ꯍꯣꯏ ꯍꯣꯏ
ꯑꯗꯨꯏꯒꯤꯃꯛꯇ ꯃꯉꯣꯟꯗ ꯑꯩ ꯊꯕꯛꯀꯤ ꯃꯔꯝꯅ ꯍꯪꯒꯟ ꯇꯧꯕ ꯑꯩꯗꯣ
ꯈꯨꯃꯛꯇ꯭ꯔꯥꯕ ꯑꯗꯨꯗꯤ
ꯈꯨꯝꯃꯛꯇ꯭ꯔꯥꯕ ꯋꯥꯅꯤꯗ ꯈꯠꯈ꯭ꯔꯕ ꯋꯥꯅꯗ ꯍꯧꯖꯤꯛꯗꯤ ꯄꯩꯁꯥ ꯄꯥꯏꯈ꯭ꯔꯕꯅꯤꯅ ꯋꯥꯥꯜ ꯑꯥꯎꯠ ꯇꯧꯕꯅꯦ ꯖꯤꯝꯒꯤ ꯄꯣꯠ ꯆꯩ ꯂꯧꯋꯦ ꯑꯗꯨꯒꯗ ꯑꯦꯛꯁꯀ꯭ꯌꯨꯁ ꯄꯤꯌꯨ ꯍꯥꯏ ꯑꯁꯤꯗꯤ